ꯍꯜꯂꯣ
ꯏꯁ ꯑꯩ ꯔꯥꯁꯤꯌꯥ ꯋꯥꯋꯏꯠ ꯋꯥꯋꯦꯠ ꯀꯣ ꯀꯣ
ꯑꯣꯀꯦ ꯍꯣꯏ
ꯁꯤꯒ ꯍꯜꯂꯣ ꯇꯥꯔꯥꯔꯕꯎ
ꯇꯥꯏ
ꯍꯜꯂꯣ
ꯍꯜꯂꯣ
ꯑꯣ ꯆꯥꯛ ꯆꯥꯔꯕꯧ
ꯆꯔꯦ
ꯍꯜꯂꯣ ꯇꯥꯔꯕꯔꯕꯣ
ꯇꯌꯦ ꯇꯌꯦ
ꯁꯥꯇ ꯏꯗ
ꯇꯕ꯭ꯔꯣ
ꯁꯥꯇꯔꯤ ꯁꯥꯠ ꯇꯥꯏ
ꯆꯥꯛ ꯆꯥꯗ꯭ꯔꯤꯕꯔꯤꯕꯣ
ꯆꯥꯗ꯭ꯔꯤ
ꯀꯩꯗꯧꯔꯝꯃꯤꯅꯣ
ꯀꯩꯗꯧꯔꯨꯅꯤ ꯁꯨꯝ ꯂꯩꯔꯤꯕ ꯍꯥꯏꯗꯤꯅꯤ ꯃꯩꯁꯨ ꯃꯨꯠꯊꯣꯛꯈꯤꯕ ꯍꯥꯏꯇꯥꯔꯦ ꯃꯩꯁꯨ ꯃꯨꯠꯊꯣꯛꯈꯤꯕ ꯕꯔꯥꯅꯤ ꯕꯦꯔꯥꯅꯤ ꯀꯣ
ꯑꯣꯏꯣꯏꯒꯤ
ꯂꯥꯏꯔꯤꯛ ꯀꯌꯥꯝ ꯄꯥꯔꯕ ꯃꯩꯁꯦ ꯕꯦꯔꯥ ꯌꯥꯝꯨꯛ ꯀꯥꯔꯦ ꯃꯅꯤꯄꯨꯔꯁꯦ ꯀ ꯀ
ꯌꯥꯗꯦ ꯌꯥꯗꯦ ꯑꯩ ꯄꯥꯗꯣ ꯀꯨꯏꯔ ꯏꯀ ꯅꯪ ꯀꯩꯅꯣꯒꯤ ꯅꯪ ꯑꯦꯁꯤꯁꯇꯦꯟ ꯀꯃꯥꯟꯗꯦꯟꯒꯤ ꯄ꯭ꯔꯤꯂꯤꯝꯁ ꯄꯤꯔꯨꯔꯕꯣ
ꯄꯤꯗ꯭ꯔꯤꯗ
ꯖꯨꯂꯥꯏꯗꯨꯨꯔ
ꯂꯥꯏꯗ ꯇꯥꯕꯅꯤ ꯂꯥꯏꯔꯤꯛ ꯄ ꯄꯥꯗꯦ ꯑꯗꯨꯒ ꯔꯤꯇꯟ ꯌꯥꯎꯋꯦꯕ
ꯍ ꯇꯞ ꯆꯂ ꯍꯦ
ꯈꯤꯇꯪ ꯌꯥꯎꯋꯦꯕꯀꯣ ꯅꯠꯇꯦ ꯃꯣꯏꯗꯤ ꯀꯩꯅꯣ ꯈꯛꯇꯅꯤ ꯑꯦꯛꯖꯥꯝ ꯑꯃꯈꯛꯇꯅꯦꯕ ꯇꯌꯥꯔ ꯋꯥꯟꯁꯤꯗꯅꯦ ꯇꯥꯏꯌꯔ ꯋꯥꯟꯁꯦ ꯄꯦꯄꯔ ꯑꯅꯤ ꯈꯥꯏꯗꯣꯛꯑꯦꯕ ꯑꯍꯥꯟꯕ ꯄꯦꯄꯔꯖꯤꯅ ꯑꯍꯥꯟꯕ ꯄꯦꯄꯔꯁꯤꯅ ꯀꯩꯅꯣ ꯑꯣꯏꯅ ꯂꯥꯛꯑꯅꯤ ꯑꯦꯝ ꯁꯤ ꯀ꯭ꯌꯨ ꯑꯣꯏꯅ ꯂꯥꯛꯑꯅꯦꯕꯀꯣ
ꯑꯥ
ꯑꯅꯤꯁꯨꯕ ꯄꯦꯄꯔꯁꯤꯅ ꯔꯤꯇꯟ ꯑꯣꯏꯅ ꯅꯣꯡꯃ ꯈꯛꯇ ꯈꯤꯇꯪꯗ ꯑꯗꯨꯝ ꯇꯥꯏꯌꯔ ꯋꯥꯟ ꯇꯥꯏꯌꯔ ꯇꯨ ꯊꯥꯗꯣꯛꯄ ꯍꯥꯏꯇꯥꯔꯦ
ꯑꯦ ꯌꯥꯝ ꯌꯥꯏꯅꯦꯁ ꯑꯝꯇꯪ ꯑꯦ ꯃꯊꯪ ꯇ꯭ꯔꯥꯏ ꯇꯧꯕ ꯌꯥꯏꯅꯦ ꯑꯗꯨꯗꯤ
ꯍꯥꯏꯗꯤ ꯀꯩꯅꯣꯒ ꯆꯞ ꯃꯥꯟꯅꯩ ꯌꯨ ꯄꯤ ꯑꯦꯁ ꯁꯤ ꯁꯤ ꯑꯦꯁꯀ ꯆꯞ ꯃꯥꯟꯅꯩꯕꯀꯣ
ꯃꯥꯟꯅꯦꯩ ꯍꯥꯏꯗꯤ ꯁꯤ ꯑꯦꯁꯁꯨ ꯇꯧꯋꯦꯗꯅ ꯁꯤ ꯑꯦꯁꯅ ꯀꯩꯅꯣꯗ ꯄ꯭ꯔꯤꯂꯤꯝꯁꯇ ꯑꯦꯝ ꯁꯤ ꯀ ꯑꯣꯏꯔꯦ ꯑꯗꯨꯒ ꯃꯦꯟꯁꯇ ꯔꯤꯇꯟ ꯑꯣꯏꯗꯅ ꯑꯗꯨꯃꯥꯏꯅ ꯃꯣꯏꯅ ꯅꯣꯡꯃꯗ ꯄꯨꯜꯂꯞ ꯂꯣꯏꯁꯤꯟꯕ ꯍꯥꯏꯇꯥꯔꯦ ꯄꯦꯄꯔ ꯋꯥꯟ ꯄꯦꯄꯔ ꯇꯨ ꯈꯥꯏꯗꯣꯛꯑꯒ ꯄꯦꯄꯔ ꯋꯥꯟꯗꯨꯅ ꯑꯦꯝ ꯁꯤ ꯀ꯭ꯌꯨꯗ ꯂꯥꯛꯑꯅꯤ ꯄꯦꯄꯔ ꯇꯨꯗꯨꯅ ꯔꯤ ꯆꯗꯂꯥꯅꯤ
ꯏꯁꯀꯣꯞꯇꯤ ꯏꯁꯀꯣꯞꯇꯤ ꯍꯟꯊꯕ
ꯏꯁꯀꯣꯞꯇꯤ ꯃꯣꯏ ꯈꯔ ꯍꯟꯊꯔꯛꯑꯅꯤ ꯑꯗꯨꯒ ꯏꯁꯀꯣꯞ ꯍꯟꯊꯔꯛꯄꯒ ꯑꯃ ꯀꯩꯅꯣꯗ ꯁꯤ ꯑꯦꯁ ꯀꯤ ꯁꯤ ꯑꯦꯁ ꯀꯤꯗꯅ ꯏꯁꯀꯣꯞꯇꯣ ꯌꯥꯝ ꯆꯥꯎꯋꯦꯗꯅ ꯄ꯭ꯔꯤꯂꯤꯝꯁꯀꯤ ꯑꯗꯣ ꯃꯣꯏꯒꯤꯗꯅ ꯍꯧꯖꯤꯛꯀꯤ ꯑꯦꯝ ꯁꯤ ꯀ꯭ꯌꯨꯒꯤ ꯏꯁꯀꯣꯞꯇꯣ ꯈꯔ ꯍꯟꯊꯩꯑꯕ
ꯑ
ꯔꯤꯇꯟꯒꯤꯗꯤ ꯑꯗꯨꯝ ꯀꯦꯩꯅꯣꯅꯦꯕ ꯑꯦꯁꯤꯌꯥ ꯔꯥꯏꯇꯤꯡ ꯄꯦꯁꯦꯁ ꯔꯥꯏꯇꯤꯡ ꯀꯩꯀꯥꯁꯤꯡꯗꯨꯅꯦꯕ ꯃꯣꯏꯒꯤ ꯃꯤꯟꯁ ꯁꯇꯤꯗꯨꯒ ꯑꯗꯨꯝ ꯍꯥꯏꯐꯦꯠꯥꯟꯅꯩꯑꯕ ꯑꯗꯨꯃꯥꯏꯅ ꯂꯥꯛꯑꯦ ꯃꯣꯏꯒꯤꯁꯦ
ꯐꯔꯦꯅꯦ
ꯌꯥꯏ ꯑꯗꯨꯅ ꯑꯩꯁꯨ ꯑꯗꯨꯝ ꯊꯥꯗꯣꯛꯁꯦꯔꯥ ꯍꯥꯏꯅ ꯈꯜꯂꯤ
ꯌꯦꯡꯁꯤꯜꯂꯣ ꯌꯦꯡꯁꯤꯜꯂꯣ ꯇꯧꯁꯤꯜꯂꯣ
ꯈꯟꯗꯛ ꯇ꯭ꯔꯥꯏ ꯇꯧꯔꯒ ꯃꯊꯪꯗꯤ ꯄ꯭ꯔꯤꯄꯦꯔꯦꯁꯟ ꯇꯧꯔ ꯊꯥꯒꯦ ꯇꯧꯅꯦ ꯀꯣꯏꯁꯟꯗꯣ ꯀꯃꯥꯏꯅ ꯇꯧꯋꯤꯗꯣ ꯍꯟꯗ ꯑꯝꯇ ꯌꯦꯡꯒꯦ ꯇꯧꯅꯦꯕ
ꯎꯝ
ꯑ ꯍꯔ ꯄ꯭ꯔꯤꯄꯦꯌꯔ ꯇꯧꯗꯕꯤꯗ ꯑꯝꯇꯪ ꯍꯥꯟꯅ ꯊꯥꯔꯒ ꯀꯌꯥꯝ ꯌꯥꯝ ꯇꯐ ꯑꯣꯏꯕꯅꯣꯗꯣ ꯌꯦꯡꯊꯣꯛꯀꯦ ꯇ
ꯌꯦꯡ ꯆꯟꯕ ꯌꯥꯏ
ꯇꯧꯔꯤꯕꯁꯦ
ꯅꯪ ꯀꯔꯤ ꯀꯩ ꯆꯠꯂꯤꯒꯦ ꯍꯧꯖꯤꯛꯄꯣ
ꯑꯩꯁꯦ ꯊꯕꯛ ꯏꯪꯈꯥꯡꯈ꯭ꯔꯕ ꯆꯠꯂꯤ
ꯇꯧꯔꯤ ꯒ꯭ꯌꯥꯟ ꯇꯥꯗ
ꯇꯣꯂꯣꯞꯁꯨ ꯄꯤꯛꯑꯦ
ꯄꯤꯛꯑꯁꯨ ꯄꯤꯛꯇ꯭ꯔꯁꯨ ꯄꯤꯛꯑꯁꯨ ꯄꯤꯛꯇ꯭ꯔꯁꯨ ꯀꯩꯅꯣꯝ ꯇꯧꯁꯟꯕ ꯍꯥꯏꯁꯤꯅꯗꯤ ꯐꯕꯅꯤ ꯄꯩꯁꯥ ꯈꯤꯇꯪ ꯊꯣꯛꯄ ꯍꯥꯏꯁꯤꯅꯗꯤ
ꯅꯪ ꯑꯣꯖꯥ ꯑꯣꯏꯗꯨ ꯅꯪ ꯄꯩꯁꯥ ꯊꯣꯛꯇꯥꯏꯅꯦ
ꯄꯩꯁꯥ ꯅꯠꯇꯦ ꯂꯦꯝꯅ ꯑꯣꯏꯒꯗ꯭ꯔꯣ ꯑꯩꯈꯣꯏ ꯑꯉꯥꯎꯕꯁꯤꯗꯤ
ꯅꯤ ꯀꯩꯩꯅꯣ ꯆꯃꯅꯦ ꯑ
ꯄꯩꯁꯥ ꯈꯤꯇꯪ ꯊꯣꯛꯄ ꯍꯥꯏꯁꯤꯅꯗ ꯃꯤ ꯃꯥꯟꯕꯅꯦꯕ
ꯅꯣꯏꯒꯤꯗꯤ ꯅꯪꯔꯤꯅꯦꯗ ꯅꯪꯅ ꯄꯩꯁꯥ ꯃꯌꯥꯝ ꯇꯥꯟꯕ ꯃꯌꯥꯝ ꯂꯩꯗꯦ ꯅꯪꯒꯤꯗꯤ
ꯇꯥ ꯅꯏꯗꯦ ꯑꯗ
ꯆꯦꯡꯃꯤꯟꯅꯩꯌꯦ ꯍꯥꯏꯔꯛꯔ ꯅꯪ ꯑꯉꯥꯡ ꯍꯣꯝ ꯊꯨꯇꯔ ꯆꯠꯄꯗ ꯄꯩꯁꯥ ꯀꯅꯥ ꯇꯅꯕ
ꯎꯝ
ꯌꯥꯝꯗꯕꯗ ꯑꯉꯥꯡ ꯑꯝꯗ ꯂꯨꯄꯥ ꯂꯤꯁꯤꯡ ꯃꯉꯥ ꯃꯉꯥ ꯄꯥꯔꯣ ꯑꯉꯥꯡ ꯇꯔꯨꯛ ꯑꯉꯥꯡ ꯌꯥꯝ ꯂꯗꯕꯂꯥ ꯑꯍꯨꯝ ꯃꯔꯤꯗꯪ ꯇꯧꯕ꯭ꯔꯣ ꯌꯥꯔ ꯀꯩꯅꯣ
ꯎꯝ ꯑꯗꯨꯇ ꯇꯥꯎꯦ
ꯑꯗꯨꯃꯥꯏꯅ ꯇꯧꯒꯅꯤ
ꯌꯦ ꯑꯁ ꯈꯪꯗꯦ ꯍꯟꯗꯛꯀꯤ ꯕꯜꯂ ꯌꯦꯡ ꯉꯣꯏꯗꯔꯣ ꯉꯁꯤ
ꯕꯣꯂ ꯌꯦꯡꯕꯅꯤ ꯀꯅꯣꯅꯦ ꯉꯁꯤ ꯣꯟꯖꯅꯤ ꯉꯥꯏꯔꯤꯁꯦ
ꯕꯥꯜꯂꯗꯣ ꯈꯔꯦ ꯑꯦ ꯑꯩ ꯉꯁꯤꯗꯤ ꯌꯦꯡꯅꯤꯡꯗꯦꯗ ꯑꯥꯔꯖꯦꯟꯇꯤꯅꯥ ꯁꯥꯟꯅꯔꯀꯥꯟꯗ ꯈꯔ ꯌꯦꯡꯗꯧ ꯉꯥꯏꯔꯦ
ꯀꯩꯅꯥꯝ ꯄꯣꯔꯇꯨꯒꯜ ꯍꯤꯅꯦꯗꯅꯦ
ꯍꯂꯥꯏ ꯄꯣꯊꯨ ꯀꯅꯣ
ꯆꯔꯤ ꯅꯪ ꯊꯥꯏꯔꯨꯔꯅꯔ ꯇꯣꯔꯝꯗꯦꯅ
ꯀꯅ ꯍꯥꯏꯕ
ꯅꯪ ꯍꯥꯟꯅ ꯇꯧꯔꯝꯃꯤꯗꯨꯗꯤ ꯭ꯔꯥꯟꯗ ꯍꯣꯠꯅꯖꯕꯗ ꯌꯥꯝ ꯄꯥꯝꯖꯩ ꯀꯥꯏꯅ
ꯑꯗꯥꯏꯔꯦꯒꯗ
ꯀꯗꯥꯏꯗꯅꯗ ꯀꯥꯏꯁꯤꯅꯤ
ꯑ ꯔꯣꯅꯥꯜꯗꯣꯒꯤ ꯑꯃ ꯃꯥꯒꯤ ꯀꯌꯥꯝ ꯐꯕ ꯑꯝꯗꯅ ꯃꯥ ꯅꯤꯁꯥ ꯆꯥꯗꯕꯁꯦ ꯁꯤꯃ ꯂꯩꯔꯦ ꯑꯗꯨꯒ ꯃꯦꯁꯤꯒꯤꯗꯅ ꯃꯦꯁꯤ ꯒꯤꯗꯅ ꯃꯦꯁꯤꯒꯤꯗꯅ ꯌꯥꯝ ꯂꯩꯈ꯭ꯔꯦ ꯑꯩꯈꯣꯏ ꯃꯥꯏ ꯂꯣꯌꯦꯜꯇꯤ ꯑꯣꯏꯕ ꯁꯤꯃꯗꯤ ꯌꯥꯝ ꯊꯤ ꯄꯁꯅꯤ ꯔꯣꯅꯥꯜꯗꯣꯅ ꯅꯨꯄꯤ ꯑꯅꯤ ꯑꯍꯨꯝ ꯊꯤꯕ ꯋꯥꯅꯤꯗꯅ
ꯑꯗꯨꯒ ꯑꯩꯅ ꯔꯣꯍꯥꯟꯂꯣꯒꯤꯁꯦ ꯃꯥꯁꯦ ꯍꯣꯏ ꯅꯨꯡꯕꯨꯗꯤ ꯅꯨꯡꯁꯤ ꯅꯨꯡꯁꯤꯔꯒꯁꯨ ꯃꯥꯒꯤ ꯕꯣꯜ ꯍꯩꯕ ꯈꯔ ꯋꯥꯠꯂꯦꯕꯀꯣ ꯑꯩ ꯋꯥꯈꯜꯗꯗꯤ
ꯎꯝ ꯍꯧꯖꯤꯛ ꯉꯝꯗ꯭ꯔꯦ ꯔꯣꯅꯥꯜꯗꯣ ꯉꯝꯗ꯭ꯔꯦ ꯆꯦꯟꯕ ꯉꯝꯗ꯭ꯔꯕꯅꯤ ꯍꯧꯖꯤꯛ
ꯆꯦꯟꯕꯁꯨ ꯉꯝꯗ꯭ꯔꯦ ꯗꯨꯒ ꯑꯩꯅ ꯃꯥꯒꯤꯗ ꯈꯤꯇꯪ ꯅꯨꯡꯉꯥꯏꯇꯕ ꯑꯃꯅꯦꯕ ꯍꯥꯏꯗꯤ ꯃꯦꯁ ꯁꯥꯟꯅꯕꯗ ꯃꯥ ꯃꯥꯏꯅ ꯁꯥꯟꯅꯔꯤꯕ ꯃꯦꯠꯁꯁꯦ ꯀꯥꯗꯕ ꯌꯥꯗꯦꯕ ꯋꯥ ꯀꯟꯗ ꯃꯥ ꯁꯥꯟꯅꯗꯦꯕ
ꯎꯝ
ꯃꯥꯏ ꯃꯥꯏ ꯃꯥꯏ ꯋꯥꯈꯜꯗ ꯑꯩ ꯑꯗꯨꯝ ꯑꯩꯗꯤ ꯋꯥꯈꯜꯗ ꯈꯟꯖꯕꯗꯨꯅꯤꯀꯣ ꯑꯩꯁꯦ ꯃꯥ ꯈꯜꯂꯝꯕ ꯌꯥ ꯈꯜꯂꯝꯗꯕ ꯌꯥꯏꯕ ꯑꯗꯣ ꯑꯩꯈꯣꯏꯅ ꯑꯩꯅ ꯈꯟꯖꯕꯗ ꯃꯥꯁꯦ ꯃꯦꯠꯁ ꯀꯥꯗ ꯌꯥꯗꯦ ꯋꯥꯈꯜꯅ ꯁꯥꯟꯅꯗꯕ ꯇꯥꯏꯞꯇ ꯈꯜꯂꯦ ꯇꯧꯔ ꯂꯣꯏꯅꯤ ꯍꯥꯏꯕ ꯋꯥꯈꯜꯂꯣꯟ ꯑꯃꯗ ꯁꯥꯟꯅꯕꯩ
ꯃꯁꯥꯒꯤ ꯃꯁꯥꯏ ꯄꯔꯁꯣꯅꯦꯜ ꯄꯔꯁꯣꯅꯦꯜ ꯕꯦꯅꯤꯐꯤꯠꯇ ꯑꯣꯏꯅ ꯆꯠꯂꯦ
ꯆꯠꯄ ꯑꯗꯨꯒꯤ ꯇꯥꯏꯞꯇ ꯇꯧꯕꯗꯣ ꯑꯗꯨꯗꯩꯗꯨꯗꯅꯤꯗ ꯃꯦꯁꯤꯅ ꯑꯃꯨꯛ ꯃꯥꯒꯣꯟ ꯆꯟꯒꯦꯔ ꯆꯠꯂꯣꯏꯔꯝ ꯃ ꯍꯥꯏꯗꯤ ꯃꯣꯏ ꯇꯤꯝꯗꯣ ꯇꯤꯝꯗꯨꯅꯗꯪ ꯀꯥꯕ ꯍꯥꯏꯕ ꯋꯥꯈꯜꯂꯣꯟ ꯑꯗ ꯂꯥꯛꯑꯦꯗꯅ ꯇꯤꯝ ꯇꯤꯝꯅ ꯁꯅꯕꯅꯤꯅ
ꯑꯗꯨꯗꯅꯤꯗ ꯍꯥꯏ ꯌꯦꯡꯉꯤꯁꯦ
ꯇꯤꯝꯒꯤ ꯏꯁꯄꯤꯔꯤꯠꯇꯤ ꯁꯣꯝ ꯅꯥꯀꯟꯅ ꯍꯦꯟꯕꯅꯤ ꯃꯦꯁꯤꯅ ꯍꯦꯟꯕꯅꯤ
ꯍꯦꯔ ꯍꯦꯔꯦ ꯍꯥꯏꯗꯤ
ꯃꯥꯒꯤ ꯇꯤꯝ ꯃꯤꯁꯤꯡꯗꯣ ꯃꯥ ꯃꯥꯅ ꯂꯣꯏ ꯁꯞꯄꯣꯔꯠ ꯇꯧꯋꯦ ꯑꯗꯩ ꯇꯤꯝꯅꯁꯨ ꯃꯉꯣꯟꯗ ꯂꯣꯏ ꯁꯞꯄꯣꯔꯠ ꯇꯧꯋꯦꯕ
ꯔꯥꯗꯒꯤꯅꯃꯣ ꯃꯥꯅꯁꯨ ꯃꯥꯏ ꯇꯤꯝ ꯃꯤꯁꯤꯡꯗꯣ ꯀꯅꯥꯝ ꯁꯞꯄꯣꯔꯠ ꯇꯧꯗ꯭ꯔꯕꯅꯤꯅ ꯃꯥꯏ ꯇꯤꯝ ꯃꯤꯅꯁꯨ ꯃꯉꯗ ꯀꯅꯥꯝ ꯁꯞꯄꯣꯔꯠ ꯇꯧꯕꯤꯗꯦꯕ
ꯎꯝ ꯄꯤꯗꯦ ꯑꯗꯨꯅꯤ ꯂꯩꯔꯤꯕ ꯀꯟꯗꯤꯁꯟꯁꯦ ꯑꯗꯨꯗꯣ ꯑꯩꯕꯨꯗꯤ ꯃꯦꯁꯤꯅꯤ ꯃꯦꯁꯤꯒꯤ
ꯃꯥ ꯃꯦꯁꯤ ꯃꯦꯁꯤꯁꯤ
ꯉꯁꯤꯁ ꯅꯈꯣꯏꯁꯤ ꯁꯤꯔ ꯁꯤ ꯌꯥꯅ ꯑꯣ ꯑꯩꯃꯅ ꯌꯦꯠꯊꯠꯅꯕꯤꯅꯦꯍꯦ ꯏꯕꯥ ꯍꯥꯏꯁꯦ ꯔꯣꯍꯟꯗꯣꯅꯦꯕ ꯑꯩꯒꯤ ꯌꯦꯠꯅꯕꯁꯤ ꯌꯦꯠꯁꯤ ꯌꯦꯠꯁꯤ ꯌꯦꯅꯕꯁꯤ ꯑꯩꯒ
ꯎꯝ
ꯇꯥꯡ ꯅꯪ ꯁꯟꯗꯦ ꯅꯨꯃꯤꯠꯇ ꯌꯥꯔꯦꯕ
ꯌꯥ ꯌꯥꯏ ꯌꯥ ꯅꯦꯛꯁ ꯅꯦꯛꯦꯛꯁ ꯁꯟꯗꯦ
ꯑꯦꯁꯟ ꯂꯩꯅꯤꯥ ꯍꯟꯗꯛ ꯅꯠꯇꯦꯕ ꯗꯦꯠ ꯀꯌꯥ ꯇꯥꯏ
ꯗꯦꯠ ꯀꯌꯥ ꯇꯥꯔꯝꯒꯅꯤ ꯗꯦꯠ ꯁꯤꯛꯁ ꯗꯦ ꯀꯩꯅꯣ ꯇꯝꯗꯣ ꯃꯥꯜꯂꯦ ꯗꯦꯠ ꯐꯣꯔ ꯗꯦꯞ ꯐꯣꯔ ꯗꯞ ꯐꯔ ꯗꯦꯞ ꯐꯔ ꯃꯣꯏ ꯀꯃꯥꯏꯅ ꯇꯧꯁꯤꯒꯦꯗꯣ ꯉꯥꯈꯣꯛ ꯉꯥꯈꯣꯛ ꯄꯨꯂꯞ ꯈꯟꯅꯔꯁꯦ ꯃꯐꯝꯗꯣ ꯑꯩꯈꯣꯏꯅ ꯇꯧꯗꯣꯏꯁꯤꯒ ꯅꯨꯡꯉꯥꯏꯒꯗ꯭ꯔꯥ ꯍꯥꯏꯕ ꯄꯣꯠꯇꯣ ꯑꯩꯈꯣꯏꯅ ꯇꯧꯗꯣꯏꯁꯤꯒ ꯅꯨꯡꯉꯥꯏꯒꯗ꯭ꯔꯥ ꯍꯥꯏꯕ ꯌꯦꯡꯉꯁꯦ ꯑꯗꯨꯅꯦ ꯑꯩꯖꯩ ꯒ꯭ꯔꯨꯞꯇ ꯍꯥꯏꯅꯔꯁꯦ ꯒ꯭ꯔꯨꯞꯇ ꯒ꯭ꯔꯨꯞꯇ ꯍꯥꯏꯅꯕ ꯑꯃ ꯆꯪꯉꯦ ꯃꯗꯨꯗꯤ
ꯈꯦ ꯑꯩꯅ ꯈꯟꯕꯗ ꯀꯩꯅꯣꯒꯨꯝꯕꯗ ꯇꯧꯅꯤꯡꯉꯤ ꯐꯥꯃꯗ ꯇꯧ ꯠꯇꯩꯗꯗꯤ
ꯁꯉꯥꯏ ꯑꯗꯨꯣ
ꯇꯧꯍꯟꯗ꯭ꯔꯦ
ꯀꯥꯡꯁꯤꯅ ꯀꯃꯥꯏꯅ
ꯀꯥꯡꯗꯤ ꯍꯥꯏꯊꯔꯛ ꯑꯣ ꯍꯥꯏꯊꯔꯛꯑꯣ ꯅꯣꯡꯃ ꯃꯣꯏꯔꯥꯡꯂꯣꯝꯗ ꯁꯦꯟꯗ꯭ꯔꯥꯗ ꯀꯣꯏꯔꯨꯁꯦ ꯁꯦꯟꯗ꯭ꯔꯥꯗ ꯀꯣꯏꯕ ꯄꯨꯕꯤꯒꯦ ꯂꯎ ꯀꯣꯏꯕ ꯄꯨꯕꯤꯒꯤ ꯂꯥꯛꯎ ꯍꯥꯏꯊꯔꯛꯎ
ꯎꯝ ꯎꯝ ꯀꯣꯏꯕ ꯄꯨꯕꯤꯒꯦ ꯂꯥꯛꯑꯣ ꯒꯥꯏꯌꯦ
ꯄꯨꯗꯤꯒꯦ ꯂꯥꯛꯑꯣ
ꯎꯝ
ꯑꯣ ꯄꯨꯡ ꯀꯌꯥ ꯇꯥꯔꯦ
ꯑ ꯄꯨꯡꯁꯦ ꯍꯧꯖꯤꯛ ꯃꯥꯄꯜ ꯃꯤꯅꯤꯠ ꯇꯔꯥꯅꯤꯄꯥꯜ ꯍꯥꯏꯇꯥꯔꯦ ꯁꯤ ꯆꯥꯁꯤꯟꯈ꯭ꯔꯦ ꯇꯥꯏ ꯀꯩꯖꯥꯡ ꯆꯥꯒꯦ ꯅꯡꯕꯣ
ꯀꯔꯤꯕꯨ ꯆꯥꯔꯨꯗꯣꯏꯅꯣꯗ
ꯑꯥ ꯀꯩꯩꯖꯥꯡ ꯆꯥꯒꯦ꯫
ꯀꯩꯅꯣ ꯆꯥꯏ ꯀꯔꯤ ꯀꯔꯤ ꯂꯥꯐꯨ ꯏꯔꯣꯝꯕ ꯅꯪꯗꯤ
ꯑꯩ ꯆꯗꯔꯤꯌꯦ ꯆꯗꯔꯤ ꯆꯥꯗꯔꯤ
ꯆꯥꯊꯣꯛꯑꯣ ꯆꯥꯊꯣꯛꯑꯣ ꯐꯔꯦ ꯑꯗꯨꯗꯤ ꯑꯩꯁꯨ ꯊꯝꯂꯒꯦꯅꯦ ꯍ
ꯊꯝꯃꯣ ꯊꯝꯃꯣ
ꯍꯌꯦꯡ ꯒꯣꯅꯥꯏ ꯒꯣꯅꯥꯏꯠ ꯍꯌꯦꯡꯒꯤ ꯑꯩ ꯑꯃꯨꯛ ꯇꯧꯔꯛꯇꯣꯏꯅꯤ
ꯑꯦ ꯍꯌꯦꯡ ꯄꯥꯎ ꯐꯥꯎꯅꯕ ꯍꯥꯏꯁꯤ
ꯍꯣꯏ ꯍꯌꯦꯡ ꯄꯥꯎ ꯑꯃꯨꯛ ꯄꯥꯎ ꯐꯥꯎꯅꯔꯁꯤ ꯊꯝꯃꯣ ꯊꯝꯃꯣ